ꯍꯂꯣ
ꯍꯜꯂꯣ ꯇꯥꯕ꯭ꯔꯣ
ꯇꯥꯔꯦ
ꯑ
ꯆꯥꯛ ꯆꯥꯔꯕꯣ ꯁꯤ ꯏꯃꯥꯟꯅꯕ ꯑꯃ ꯑꯥꯗꯩ ꯐꯣꯟ ꯇꯧꯔꯛꯄ
ꯑꯦ ꯑꯣ ꯑꯣ
ꯑꯗꯩ ꯋꯥꯔꯤ ꯑꯗꯨꯝ ꯇꯧꯔꯛꯔꯕ ꯀꯩ ꯃꯊꯦꯜ ꯆꯥꯕꯦ
ꯃꯥꯊꯦꯜ ꯀꯩꯅꯣ ꯄꯦꯔꯨꯝ ꯈꯝꯕꯒꯤ ꯏꯟꯖꯥꯡꯅꯤ ꯈꯝꯕꯒꯤ
ꯎꯝ
ꯅꯣꯏ ꯀꯩ ꯃꯥꯊꯤ ꯆꯔꯦꯕ
ꯑꯩꯈꯣꯏꯗꯤ ꯈꯥꯃꯦꯟ ꯈꯥꯃꯦꯟ ꯊꯣꯡꯕ ꯆꯥꯏ ꯈꯥꯃꯦꯟꯒ ꯑꯂꯨꯒ ꯊꯣꯡꯕ ꯑꯃꯅꯦ ꯑꯗꯨꯗꯩꯗꯤ ꯏꯔꯣꯟꯕ ꯑꯃꯅꯦ
ꯑꯣ
ꯊꯣꯡꯉ ꯂꯩꯔꯝꯃꯦ ꯍꯜꯂꯛꯀꯥꯟꯗ
ꯐꯩ ꯅꫭꯡꯒ ꯇꯕꯒ
ꯐꯩ ꯏꯁꯥꯟꯅ
ꯅꯣ ꯃꯥꯟꯖꯜꯂꯦ ꯅꯣꯏ ꯊꯦꯛꯈꯣꯏ ꯅꯥꯈꯣꯏꯗꯣ ꯃꯥꯟꯖꯤꯜꯂꯦ ꯃꯥꯅ ꯈꯔ ꯇꯥꯛꯄꯤꯔꯏ ꯂꯩꯇꯝꯗ꯭ꯔꯣ
ꯂꯩꯇꯦ ꯂꯩꯇꯦ ꯃꯥꯑꯁꫭꯝ ꯅꯀꯟꯗ ꯂꯩ ꯀꯦꯁ ꯊꯥꯈꯤꯕꯅꯤ ꯀꯣꯜ ꯇꯧ ꯌꯥꯔꯤꯕ꯭ꯔꯣꯅ
ꯊꯦꯛꯀꯣꯏ ꯅꯥꯈꯣꯏ ꯔꯨꯒꯤ ꯃꯑꯣꯡ ꯃꯥꯟꯁꯤꯜꯂꯛꯑꯦꯅ ꯆꯥꯛ ꯆꯥꯔꯕꫭꯒ ꯇꯧꯔꯥ
ꯑꯣ ꯃꯥꯏ ꯑꯦ ꯇ ꯈꯔꯅꯤꯠꯇꯔꯒꯅꯤ
ꯅꯩꯔ ꯂꯩꯔꯦ ꯃꯥꯅ
ꯅꯣꯏ ꯁꯤ ꯀꯃꯣ ꯀꯃꯣꯟ ꯀꯩꯅ ꯇꯧꯅꯤꯅꯦ ꯉꯟꯅ ꯑꯩ
ꯉꯜꯕꯗꯤ ꯎꯝ ꯉꯟꯕꯨꯗꯤ ꯉꯜꯂꯅꯤ
ꯎꯝ
ꯉꯔꯥꯡꯗꯤ ꯑꯩꯈꯣꯏ ꯃꯥ ꯃꯇꯣꯝꯇ ꯇꯧꯏ ꯇꯨꯝꯒ꯭ꯔꯕ
ꯍ ꯎ ꯑꯃ ꯍꯧꯗꯣꯛꯇ꯭ꯔꯕ
ꯉꯥꯏꯍꯥꯛ ꯇꯨꯝꯁꯦ ꯍꯧꯗꯣꯔꯣꯑꯣ ꯍꯥꯏꯕꯗꯒꯤ ꯑꯗꯨꯝ ꯇꯨꯝꯊꯈ꯭ꯔꯕ
ꯄ ꯐꯥꯗꯗꯤ ꯌꯥꯎꯛꯇꯕ
ꯌꯥꯎ ꯍꯗ ꯑꯗꯨꯣ
ꯎꯝ
ꯨꯔ ꯌꯥꯎꯛꯇ ꯑꯦ ꯄꯥꯛ ꯌꯥꯎꯛꯇ
ꯃꯤ ꯋꯥ ꯈꯧꯝꯗꯧ ꯃꯥꯜꯂ ꯎ ꯅ ꯉꯁꯥꯏ ꯉꯁꯥꯏ ꯆꯪꯉꯝꯗꯕ꯭ꯔꯣ
ꯑꯩꯔꯣ ꯃꯃꯥꯡꯒꯤ ꯀ ꯆꯥꯝꯃꯒ ꯌꯥꯡꯈꯩꯒ ꯃꯔꯤꯗ ꯑꯣꯏ ꯂꯩꯔꯝꯃꯤ ꯆꯪꯉꯝꯕꯩ
ꯑꯦ ꯑꯣ ꯃꯃꯥꯡꯒꯤ ꯇꯧꯈꯤꯕꯩ ꯍ ꯌꯥꯝꯃ ꯐ ꯀ ꯆ ꯇꯧꯁ ꯑꯃꯨꯛꯅ ꯍꯥꯏꯔ
ꯊꯄꯣꯏ ꯎꯝ ꯊꯦꯛꯈꯣꯏ ꯅꯥꯀꯣꯏꯗꯣ ꯃꯥꯒ ꯁꯥꯟꯅꯩꯗꯅ ꯑꯩꯅ ꯑꯃꯠꯇꯧ ꯃꯥꯅ ꯑꯃ ꯑꯗꯨꯇꯩ ꯑꯗꯨ ꯈꯛꯇꯅꯦꯕ ꯑꯗꯨ ꯁꯥꯟꯅꯕꯗꯅꯦꯕ ꯋꯥꯟ ꯐꯤꯐꯇꯤꯒ ꯋꯥꯟ ꯐꯤꯞꯇꯤ ꯁꯤꯛꯁꯇꯠ ꯐꯤꯞꯇꯤ ꯁꯤꯛꯁꯂ ꯐꯤꯞꯇꯤ ꯐꯣꯔꯗ ꯑꯩꯒꯨꯝ ꯇꯒꯅꯤ ꯆꯪꯉꯝꯃꯤꯁꯦ ꯑꯗꯣ ꯍꯦꯟꯅ ꯁꯥꯟꯅꯔꯝꯃꯗꯤ ꯍꯦꯟꯅ ꯆꯪꯒ ꯇꯧꯕ
ꯂꯩ ꯌꯥꯝ ꯌꯥꯝꯕ ꯆꯪꯉꯦ ꯍꯣꯏ ꯑꯗꯨꯅꯤ ꯅꯪꯅ ꯑꯃꯨꯛ ꯑꯁ ꯀꯩ ꯇꯧꯔꯛꯑꯦ ꯍꯥꯏꯅ ꯇꯧꯇꯣꯛꯄꯗꯣ ꯀꯣꯟ ꯌꯥꯝ ꯁꯥꯟꯗꯕꯤꯗ ꯑꯗꯨꯅꯤ
ꯎꯝ ꯌꯥꯝ ꯁꯥꯟꯅꯔꯝꯃꯗꯤ ꯀꯩꯅꯣ ꯆꯪꯒꯅꯤꯌꯦ ꯀꯔꯤ ꯌꯥꯝꯗꯤ ꯑꯩꯅ ꯈꯔ
ꯎꯝ ꯃꯅ ꯑꯗꯨꯅꯅꯦ ꯅꯪ ꯊꯩ ꯊꯩ ꯂꯩꯈꯤꯕꯅꯦꯕ ꯑꯩꯩꯅ ꯂꯣꯏꯗꯅ ꯑꯁ ꯑ ꯑꯗꯨ ꯍꯥꯏ ꯇꯧꯗꯅꯦ ꯇꯧꯗ꯭ꯔꯕ ꯑ ꯌꯃꯅ ꯅꯥꯒꯤ ꯁꯥꯟꯗ꯭ꯔꯦ ꯑꯃꯃꯛ ꯎꯝ
ꯀꯥꯟꯁꯦ ꯋꯥꯔꯦꯅꯤ ꯇꯧꯔꯤꯅ ꯀꯩꯅꯣꯗꯒꯤ ꯉꯁꯤꯗꯒꯤ ꯉꯁꯤ ꯈꯥꯛꯇꯤ ꯋꯥ ꯀꯩꯅꯣ ꯇꯧꯗꯅ ꯑꯃ ꯇ ꯆ ꯍꯂꯣ ꯍꯂꯣ ꯍꯂꯣ
ꯀꯥꯂꯤꯔꯣ
ꯆꯥꯞ ꯆꯥꯄꯦ ꯆꯥꯄꯦ ꯅ ꯅ ꯅ ꯀꯣꯟ ꯆꯞꯈ꯭ꯔꯕ ꯑꯥ
ꯇꯥꯔꯤ ꯇꯥꯕꯩꯁ
ꯇꯥꯏ ꯇꯥꯏ ꯍꯧꯖꯤꯛ ꯍꯧꯖꯤꯛ ꯇꯥꯔꯦ
ꯍ
ꯅꯣꯡ ꯇꯥꯕ꯭ꯔꯣꯗꯅꯦ ꯍꯧꯖꯤꯛ
ꯑꯩ ꯅꯣꯡ ꯃꯪꯕꯗꯣ ꯑꯗꯨꯒꯤ
ꯑꯥ
ꯈꯔ ꯂꯥꯏꯟ ꯈꯔ ꯅꯨꯡꯉꯥꯏꯇꯕ ꯎꯝ ꯂꯩ ꯅꯣꯏ ꯊꯥꯟ ꯑ
ꯆꯠꯂꯨꯕꯗꯨ ꯀꯅꯥ ꯀꯅꯥ ꯆꯠꯂꯨꯏꯅꯣ ꯅꯣꯏ ꯍꯧꯅꯔ ꯆꯠꯂꯤꯔꯣꯕ ꯄ꯭ꯂꯥꯟ ꯇꯧꯔꯒ ꯍꯥꯟꯅ
ꯂꯥꯁꯅ ꯀꯩꯅꯤꯅ ꯃꯥꯅ ꯈꯅ ꯍꯥꯏꯔꯄ ꯆꯆꯦꯗ ꯏꯕꯥꯅꯤꯗꯤ ꯍꯥꯟꯅ ꯑꯗꯨꯝ ꯃꯥꯏꯖꯤ ꯈꯨꯗꯤꯡꯒꯤ ꯑꯗꯨꯝ ꯆꯠ ꯆꯠꯂꯦ ꯀꯩꯅꯣꯗ ꯑꯥ ꯆꯤꯡꯗ ꯆꯠꯂꯦꯕꯀꯣ
ꯎꯝ
ꯑꯗꯨꯗ ꯃꯥꯅ ꯍꯟꯗꯛꯇꯤ ꯁꯨꯝ ꯁꯨꯝ ꯁꯧ ꯁꯨꯝꯁꯨ ꯍꯥꯏꯔꯛꯄ ꯍꯥꯏꯇꯥꯔꯦ
ꯎꯝ
ꯑꯩ ꯃꯃꯥꯟꯅꯕꯤ ꯃꯈꯩꯒ ꯃꯣꯏ ꯀꯩꯅꯣ ꯀꯥꯡ ꯍꯥꯏꯗꯤ ꯃꯃꯥꯟꯅꯕꯤꯒꯤ ꯀꯥꯡꯄꯤ ꯀꯩꯒꯤꯩ ꯇꯧꯔꯒ ꯏꯝꯐꯥꯜꯗꯐꯠ ꯂꯥꯛꯑꯒ ꯆꯠꯁꯦ ꯍꯥꯏꯕ ꯂꯧꯔ ꯆꯠꯄꯅꯤ ꫪꯍꯨꯜꯅ ꯂꯥꯛꯀꯦ ꯍꯥꯏꯕ ꯃꯅꯥꯎ ꯄꯔꯄꯔꯛꯄꯣꯏ
ꯑꯩꯈꯣꯏꯅ ꯍꯧꯖꯤꯛꯄꯨꯗꯤ ꯃꯤ ꯃꯌꯥꯝ ꯆꯠꯅꯔꯝꯕꯅꯤ ꯍꯥꯟꯅꯣ ꯑꯩꯈꯣꯏꯅ ꯆꯠꯂꯨꯕ ꯃꯇꯝꯒꯤꯗꯣ ꯎ ꯑꯩꯈꯣꯏꯅ ꯆꯠꯂꯨꯕ ꯃꯇꯝ ꯃꯇꯝꯒꯤꯗꯨꯗꯗꯤ ꯍꯥꯏꯗꯤ ꯃꯤ ꯈꯕꯛ ꯈꯕꯛ ꯈꯪꯅꯕ ꯍꯧꯕ ꯃꯇꯥꯡ ꯑꯣꯏꯔꯛꯄꯒꯤ ꯑꯗꯨꯋꯥꯏꯒꯤ ꯌꯥꯝ ꯃꯤ ꯌꯥꯝ ꯀꯥ ꯍꯦꯟꯅꯗꯤ ꯂꯥꯛꯅꯗ꯭ꯔꯤꯕ ꯀꯥꯎꯛ ꯀꯕꯨꯛ ꯍꯧꯛ ꯑꯩꯈꯣꯏꯒꯤ ꯃꯆꯥꯡꯗꯣ ꯑꯗꯨ ꯅꯤꯕ ꯑꯩꯈꯣꯏ ꯑꯥ ꯂꯩꯃꯤꯟꯅꯕ ꯁꯤꯦꯅꯤꯔ ꯌꯥꯝ ꯂꯩꯌꯦ ꯌꯨꯝ ꯊꯣꯛꯣꯂꯛꯀꯥꯟꯗ ꯑꯃ ꯔꯦꯀꯦꯠ ꯂꯧꯕ ꯂꯥꯛꯄꯅꯦꯕ ꯑꯩ ꯑꯩꯉꯣꯟꯗ ꯊꯝꯃꯝꯕꯒꯤ ꯑꯗꯨꯗ ꯃꯥ ꯂꯥꯛꯄ ꯀꯥꯟꯗ ꯃꯥꯅ ꯆꯠꯂꯨꯁꯤꯅ ꯆꯠꯄ ꯃꯐꯝꯗꯣ ꯈꯪꯗꯕ ꯂꯥꯡ ꯑꯊꯦꯟ ꯀꯥꯏꯗꯒꯤꯩ ꯆꯪꯉꯤ ꯈꯣꯠꯂꯤꯗꯣ ꯆꯧꯁꯤ ꯂꯥꯛꯑꯣ
ꯆ ꯂꯥꯞꯇꯔꯣ ꯆꯪ ꯑꯃ ꯃꯅꯨꯡ ꯌꯧꯗ꯭ꯔꯣ
ꯌꯧ ꯌꯧ ꯑꯥ ꯌꯧꯧꯕ ꯀꯣꯏꯂꯥꯁ ꯊꯥꯗ꯭ꯔꯣ ꯑꯗꯨꯝ
ꯍꯣꯏ ꯒꯂꯥꯁ ꯃꯇꯝ ꯑꯃꯨꯛ ꯊꯥ ꯑꯃꯨꯛ ꯊꯥꯗ
ꯎꯝ ꯎꯝ ꯑꯗꯨ ꯂꯧꯕꯛꯇ ꯈꯔ ꯆꯪꯉꯒ ꯇꯨꯔꯦꯟ ꯑꯃ ꯂꯥꯂꯤꯗꯅ
ꯂꯥꯜꯂꯤ ꯂꯜꯂꯤ
ꯇꯨꯔꯦꯦꯟ ꯂꯥꯜꯂꯒ ꯂꯧꯕꯨꯛ ꯑꯃꯨꯛ ꯂꯩꯔꯒ ꯆꯪꯉꯤꯗꯅ
ꯎꯝ ꯃꯥꯅꯤ ꯃꯥꯅꯤ ꯇꯧꯕꯗꯤ ꯍꯥꯟꯅꯅ ꯑꯗꯨ ꯊꯧꯖꯤꯟꯖꯏꯑꯌꯦꯅ ꯍꯥꯟꯕꯗ ꯑꯃꯛ ꯊꯧꯖꯤꯟ ꯌꯥꯗ꯭ꯔꯣ ꯅꯅꯥ ꯃꯣꯏ ꯃꯛꯛꯇꯂ ꯑꯒ ꯅꯨꯃꯤꯗꯥꯡ ꯋꯥꯏꯔꯝ ꯂꯥꯛꯄꯖꯥꯠꯅꯤ ꯑꯗꯨꯒ ꯑꯩꯈꯣꯏꯅ ꯒꯥꯔꯤ ꯊꯝ ꯀꯥꯟꯗ ꯍꯜꯂꯛꯀꯥꯟ ꯂꯩꯔꯝꯗ꯭ꯔꯕ
ꯎꯝ
ꯃꯣꯏꯔꯥꯡꯒꯣꯝꯗꯩꯅꯤ ꯑꯗꯨꯁꯨ ꯀꯞ ꯀꯞꯆꯈꯔꯛꯑꯦ ꯃꯣꯏ ꯃꯣꯏ ꯔꯣꯒꯤꯕꯤꯅ ꯍꯥꯏꯕꯅꯦ ꯑꯥ ꯑꯗꯨꯅ ꯍꯧꯖꯤꯛ ꯍꯧꯖꯤꯛꯇꯤꯀꯣ ꯄꯩꯁꯥ ꯂ ꯂꯧꯔꯦꯕ ꯃꯥꯏꯅ
ꯍꯣꯏ
ꯑꯩ ꯅꯨꯄꯤ ꯑꯅꯤ ꯇꯧꯔ ꯄꯩꯁꯥ ꯂꯧꯔꯦꯅ ꯁꯨꯝ ꯇꯤꯀꯦꯠ ꯑꯣꯏꯅ ꯇꯧꯔ ꯇꯧꯕꯤꯗꯣ ꯑꯃ ꯄꯥꯉꯜꯁꯨ ꯌꯥꯝ ꯆꯪꯉꯦ ꯍꯥꯏꯌꯦꯔꯣꯝꯗ
ꯅꯅꯕꯅꯦ ꯃꯣꯏꯅꯁꯨ ꯀꯩꯅꯣ ꯑꯩꯈꯣꯏꯅ ꯑꯗꯨ ꯇꯧꯀꯥꯟꯗ ꯑꯍꯟ ꯑꯅꯤꯈꯛ ꯂꯩꯔꯝꯃꯦ ꯎ ꯎꯖꯥꯎ ꯑꯃ ꯂꯩꯔꯒ ꯎꯖꯥꯎꯗꯨꯩ ꯃꯅꯥꯛꯇ ꯀꯩꯅꯣ ꯑꯃ ꯂꯩꯇ꯭ꯔꯣ ꯁꯥꯔ
ꯑꯣ ꯀꯩꯅꯣ ꯃꯤ ꯄꯣꯠ ꯌꯣꯟꯕꯗꯣ ꯉꯁꯥꯏ ꯑꯁꯪ ꯂꯩꯕꯗꯣ ꯑꯣ
ꯈꯪꯗꯦ ꯄꯣꯠ ꯌꯣꯟ ꯑꯩꯈꯣꯏꯅ ꯂꯥꯛ ꯆꯠꯂꯤ ꯃꯇꯝꯗꯗꯤ ꯄꯣꯠ ꯀꯩ ꯌꯣꯟꯗ꯭ꯔꯦ ꯍꯧꯖꯤꯛꯀꯤ ꯂꯧꯕꯨꯛꯀꯤ ꯆꯪꯉꯛꯑꯒ ꯂꯧꯕꯕꯨꯛꯀ ꯆꯪꯉꯛꯑꯒ ꯂꯧꯕꯛ ꯑꯃꯨꯛꯀ ꯇꯥꯏꯅꯕꯩꯗꯨꯗ ꯁꯪ ꯃꯆꯥ ꯑꯃ ꯇꯧꯔꯒ ꯑ ꯎꯖ ꯑꯃ
ꯍ ꯑꯣꯖꯥ ꯍꯧꯕꯗꯣ ꯍ ꯑꯗꯨꯗꯨꯅꯦ ꯈꯔ ꯆꯪꯉꯝ ꯂꯩꯕꯗ ꯑꯥ
ꯑꯗꯨꯏꯗꯨꯗ ꯍꯥꯏ ꯑꯍꯟ ꯑꯅꯤꯈꯛ ꯂꯩꯔꯦ ꯃꯣꯏ ꯂꯧꯎꯈꯩꯅꯦ ꯂꯩꯔꯝꯃꯦ ꯑ ꯃꯣꯏꯅꯦꯍ ꯑꯁ ꯁꯤꯗꯤ ꯀꯩꯅꯣ ꯇꯧ ꯃꯤ ꯌꯥꯝ ꯌꯥꯝ ꯂꯥꯛꯑꯦ ꯁꯤꯗꯤ ꯀꯩꯅꯣ ꯇꯧꯕꯅ ꯐꯗꯧ ꯃꯥꯜꯂꯦ ꯑꯩꯈꯣꯏ
ꯇꯤꯛꯀꯦꯠ ꯂꯧꯕ ꯐꯔꯦꯒꯦ ꯍꯥꯏꯕ꯭ꯔꯥ ꯑꯣ ꯇꯧꯕ ꯁꯨꯃꯥꯏꯅ ꯇꯧꯕ ꯌꯥꯏꯌꯦ ꯌꯥꯗꯤ ꯌꯥꯏꯌꯦ ꯍꯥꯏꯗꯤ ꯑꯗꯨ ꯇꯧꯕ ꯃꯣꯏ ꯑꯗꯨꯃꯥꯏꯅ ꯈꯛ ꯂꯧꯖꯔꯒ ꯃꯣꯏ ꯈꯨꯟꯗꯨꯒꯤꯁꯨꯀꯣ ꯈꯤꯇꯪ ꯁꯦꯝꯍꯧ ꯌꯥꯏꯌꯦꯗ ꯄꯩꯁꯥ ꯌꯥꯝ ꯆꯥꯎꯕ ꯅꯠꯇꯕꯅꯤꯅ ꯇꯧꯕꯅꯤ ꯃꯣꯏ ꯂꯣꯏ ꯄꯩꯁꯥꯗꯤ ꯆꯥꯎꯋꯤ ꯍꯦꯅ ꯀꯩ ꯃꯁꯥꯗꯣ ꯑꯩꯅꯣ ꯄꯄꯨ ꯑꯆꯧꯕꯅ ꯀꯨꯟꯊ꯭ꯔꯥ
ꯑꯦ ꯀꯩꯅꯣ ꯌꯥꯝ ꯀꯥꯦꯟꯅ ꯆꯥꯎꯕ ꯑꯣꯏꯗꯤ ꯀꯩꯅꯣ
ꯍꯣꯏ ꯌꯥꯝꯕꯩ ꯆꯥꯎꯎꯦ ꯑꯗꯨ ꯅꯣꯡ ꯃꯔꯝ ꯑꯣꯏꯣꯏ ꯂꯥꯏꯏ ꯐꯠ ꯂꯥꯛꯑꯦꯕ ꯀꯣꯏ ꯅꯤ ꯅꯣꯡꯃꯥꯏꯖꯤꯡ ꯅꯨꯃꯤꯁꯤꯅꯅꯦꯀꯣ ꯑꯁꯃꯤ ꯌꯨ ꯌꯥꯃꯤ ꯑꯩꯈꯣꯏ ꯉꯥꯏꯕꯅꯦ ꯑꯩꯈꯣꯏ ꯇꯁꯦꯡꯅ ꯑꯩꯈꯣꯏ ꯉꯟꯅꯜ ꯌꯧꯕꯅꯦꯕꯀꯣ ꯃꯣꯏꯥꯟ ꯅ ꯉꯥꯏꯕꯗ ꯄꯨꯡ ꯑꯅꯤꯃꯉꯥ ꯌꯧꯈꯤꯕꯏ ꯃꯃꯤꯗꯨꯗꯤ ꯌꯥꯝ ꯍꯦꯞ ꯂꯥꯏ ꯅꯨꯄꯤ ꯑꯉꯥꯡ ꯅꯨꯄꯥ ꯑꯈꯩ ꯄꯨꯂꯞ ꯄꯤꯛꯊꯠꯂꯤ ꯀꯩꯅꯣ
ꯅꯪ ꯍꯥꯏꯔꯗꯤ ꯑꯗꯨꯒꯨꯝꯕ ꯑꯩꯈꯣꯏ ꯅꯨꯡꯉꯥꯏꯈ꯭ꯔꯕ ꯑꯗꯨꯝꯠ ꯑꯩ ꯍꯟꯗꯛ ꯆꯠꯄꯩꯕꯨꯗꯤ ꯈꯤꯔꯦ ꯤꯕ ꯍꯥꯏꯕꯗꯤ ꯑꯁꯤ ꯅꯪꯗꯤ ꯌꯥꯝ ꯀꯥ ꯍꯦꯟꯅ ꯋꯥꯡꯕꯗꯤ ꯅꯠꯇꯦꯗꯅ ꯑꯥꯗ ꯑꯩꯅ ꯆꯠꯂꯨꯕ ꯋꯥꯡꯉꯨꯕꯗꯨꯗꯤ ꯆꯠꯂꯨꯕꯗꯨꯗꯤ ꯌꯥꯝ ꯋꯥ ꯋꯥꯡꯉꯦꯕ ꯇ꯭ꯔꯦꯛꯀꯤꯡꯁꯦ ꯂꯨꯗ
ꯎꯝ
ꯑ ꯑꯗꯗꯤ ꯀꯔꯥꯏꯗꯤ ꯑꯗꯨꯝ ꯅꯨꯡꯉꯥꯏꯕꯩ ꯆꯠꯄ ꯋꯥꯅꯤ
ꯍꯣꯏ ꯁꯦꯄꯔꯦꯠ ꯑꯩꯈꯣꯏꯗꯤ ꯄꯥꯝꯁꯤ ꯄꯥꯝꯃꯦ ꯋꯥꯗꯤ ꯋꯥ ꯇꯥꯝꯃꯤꯁꯦ ꯑꯗꯨꯅꯤꯅ ꯍꯥꯏꯗꯤ ꯁꯔ ꯏꯁꯇ꯭ꯔꯦꯠꯅ ꯆꯠꯄ ꯅꯠꯇꯦꯗꯣ ꯋꯥꯡꯅ ꯍꯥꯏꯗꯤ ꯈꯪꯉꯝ ꯉꯝꯕꯁꯨ ꯌꯥꯎꯔꯤꯗꯅ ꯑ ꯑꯉ ꯍꯨꯝ ꯀꯥ ꯑꯩꯅꯤꯅ ꯍꯥꯟꯅꯁꯨ ꯇ꯭ꯣꯏꯟ ꯀꯥꯕꯅꯣꯏꯗꯤ ꯀꯩ ꯍꯥꯏꯗꯕ ꯀꯥꯔꯅꯁꯣ ꯀꯥꯏ ꯀꯔ ꯍꯣꯏꯁꯨꯨꯍꯥꯟ ꯀꯥꯎꯥꯟ ꯀꯥꯎꯗ ꯋꯥꯏꯅꯦ ꯑꯗꯣ ꯑꯩꯈꯣꯏꯅ ꯑꯃꯨꯛ ꯈꯤꯇꯪ ꯀꯥꯔꯣ ꯍꯥꯏꯗꯤ ꯏꯁꯇꯦꯃꯤꯅꯥꯁꯤ ꯀꯣꯟꯅꯅ ꯂꯥꯛꯄ ꯀꯥꯡꯕꯨꯅꯦꯕ ꯁꯨꯝ ꯆꯠꯂ ꯆꯠꯂꯦ ꯁꯨꯝ ꯅꯨꯡꯉꯥꯏꯊꯔꯄꯗꯣ
ꯑꯣꯖꯥꯅꯗꯤꯃꯁ ꯂꯥꯛ ꯑꯣꯖꯥꯗꯣ ꯑꯥꯗ ꯊꯕꯤ ꯊꯥꯕꯤ ꯍꯣꯜꯂꯂꯦ ꯑꯣꯖꯥꯁꯨ ꯆꯠꯂꯦꯕ
ꯑꯣꯖꯒ
ꯎꯝ ꯊꯥꯕꯤꯛ ꯊꯥꯕꯤꯛ ꯍꯣꯜꯂ ꯂꯩꯣ ꯍꯥꯏꯗꯤ ꯀꯩꯅꯣ ꯇ꯭ꯔꯦꯛ ꯐꯥꯏꯟꯗꯔꯕꯨꯗꯤ ꯗꯤ ꯌꯥꯎꯋꯦꯕ ꯃꯣꯏꯒꯥꯏꯠꯂꯥꯏꯟ ꯇꯧꯕꯒꯤ
ꯑꯣ ꯃ ꯃꯖꯥ ꯋꯥ ꯄꯔꯦꯅꯤ ꯄ
ꯎꯝ ꯃꯄꯥꯥꯟꯅꯤꯅꯦꯦꯛꯛꯄ
ꯎꯝ
ꯑꯣꯖꯥꯗꯨꯁꯨ ꯌꯥꯎꯕꯅꯦ ꯑꯣꯖꯥꯅ ꯀꯅꯥꯅꯣ ꯑꯜꯂꯥꯛꯏꯁꯦ ꯌꯨꯝꯒꯝꯃꯦ ꯅꯨꯡꯒꯤ ꯆꯤꯡꯅꯦꯕ
ꯑꯥ
ꯑꯩꯗꯤ ꯏ ꯖ ꯖ ꯖ ꯖ ꯖ ꯖ ꯖ ꯀꯥꯑꯦꯕ ꯑꯩ ꯊꯣꯛꯄ ꯑꯩ ꯇꯧꯁꯨ ꯊꯨꯅ ꯑꯗꯨꯝ ꯇꯧꯒꯜꯂꯤꯗꯅ
ꯑꯥ
ꯖꯞ ꯖꯞ ꯖ ꯖ ꯀꯥ ꯁꯤꯗ ꯑꯣꯏ ꯍꯣꯏ ꯀꯩꯅꯣꯗꯩꯅꯤꯅ ꯁꯣꯅ ꯀꯟꯗꯣꯏꯅꯤ ꯉꯥꯗ ꯋꯥ ꯈ ꯅ ꯆꯗ ꯑꯗꯨꯝ ꯂꯩꯕꯣꯏ ꯈꯟꯕꯖꯥ ꯅꯣꯏꯒꯤ ꯆꯤꯡꯗ ꯂꯩꯕꯅꯤꯅ ꯑꯗꯨꯅ ꯀ꯭ꯋꯥ ꯎꯝ ꯑꯗꯨꯗꯤ ꯏꯄꯥꯛ ꯑꯗꯨꯗꯤ ꯋꯥꯔꯝꯃꯔꯣꯏ ꯅꯣꯏ ꯅꯣꯔꯃꯦꯜ ꯇꯥꯔꯝꯕꯅꯤ ꯑꯩꯅ ꯀꯥꯏꯗꯣꯏ ꯅꯣꯏ ꯑꯩ ꯆꯤꯡꯗꯩ ꯅꯦ
ꯍꯣꯏꯅꯦ ꯀꯥꯕ ꯑ ꯇꯧꯕꯗꯤ ꯑꯩꯈꯣꯏ ꯀꯛꯆꯤꯡ ꯃꯆꯥꯁꯤꯗꯤꯣꯛꯇ ꯑꯗꯨꯁꯤꯝ ꯅꯍꯥꯟ ꯉꯔꯥꯡ ꯆꯠꯄꯗꯁꯨ ꯀꯛꯤꯡ ꯃꯆꯥ ꯉꯥꯛꯇ ꯂꯩꯔꯃꯤꯅ ꯍꯣꯏ ꯅꯟ ꯆꯄ ꯑꯗꯨ ꯍꯜꯂꯦ ꯀꯨꯝꯕ ꯑꯩꯈꯣꯏꯗꯤ ꯄꯨꯡ ꯃꯔꯤꯗꯩ ꯂꯥꯛꯑꯦ ꯃꯔꯤꯗꯁꯤ ꯌꯧꯔꯛꯦ ꯍꯥꯏꯁꯤ ꯂꯩꯅ ꯕꯤꯈꯥꯎꯅꯤ ꯀꯣꯏ
ꯅꯣꯡꯃ ꯆꯠꯁꯦ ꯑꯪ ꯅꯣꯡꯃꯔꯝ ꯆꯥꯂꯨꯁꯦ
ꯍꯣꯏ ꯍꯌꯦꯡ ꯌꯦꯡꯕ ꯑꯩꯈꯣꯏ ꯑꯩꯈꯣꯏ ꯈꯋꯥ ꯂꯥꯁ ꯀꯥꯏ ꯀꯥ ꯀꯥꯕ ꯍꯥꯏꯗꯤ ꯂꯣꯏꯕ ꯀꯥꯏꯌꯦꯕ ꯃꯦꯁꯔꯕ ꯑꯃꯅꯏꯌꯣ ꯐꯣꯟꯅ ꯇꯥꯛꯄꯛꯏꯕꯅꯤꯀꯣ ꯋꯥꯔꯤ ꯁꯅ ꯌꯦꯡꯕ ꯈꯪꯗꯦ ꯇꯣꯁꯂꯥꯢꯠ ꯀꯟ ꯊꯥꯟꯂꯩꯅ ꯃꯊꯛ ꯀꯥꯈꯠꯈ꯭ꯔꯦꯃꯥ ꯋꯥꯔꯤ ꯍꯧꯗꯣꯏꯔꯣ ꯃꯥ ꯃꯊꯛ ꯑꯩ ꯃꯤ ꯃꯈꯥ ꯂꯩꯌꯦ ꯑꯃ ꯃꯈꯥꯗ ꯑꯩꯈꯣꯏ ꯆꯪꯐꯝꯗꯤ ꯂꯩꯌꯦꯕ ꯑꯩ ꯍ ꯍꯧꯖꯤꯛ ꯑꯃꯠꯈ ꯃꯩꯌꯥ ꯊꯥꯔꯦ ꯊꯦ ꯁꯃꯥꯏꯂꯕꯅꯤ
ꯑꯩ ꯉꯔꯥꯡ ꯐꯅꯌꯥꯝ ꯀꯨꯏꯅ ꯉꯥꯏꯔꯝꯕꯅꯤ ꯒꯦꯝꯒꯤꯗꯣ ꯅꯪ ꯆꯪꯃꯟ ꯍꯣꯏ ꯑꯩ ꯉꯔꯥꯡ ꯐꯣꯟ ꯇꯧꯔꯛꯑꯝꯃꯤꯗꯅꯦ
ꯍꯦꯍꯦꯍꯦ ꯑꯩ ꯍꯧꯖꯤ ꯀꯥꯏꯅ ꯂꯩꯔꯝꯗꯔꯦ ꯃꯤ ꯂꯥꯛꯄ ꯁꯨꯝ ꯋꯥꯔꯤ ꯁꯥꯟꯅꯈꯤꯕꯩ ꯑꯗꯨꯒꯤ ꯎꯝ
ꯇ꯭ꯔꯣꯖꯥꯅꯣꯅ ꯋꯥꯔꯤ ꯋꯥꯇꯥꯏ ꯇꯧꯔ ꯂꯩꯒ꯭ꯔꯖꯥꯠꯂ ꯎꯝ ꯏꯃꯣꯔꯇꯦꯜ ꯌꯧꯗꯧꯔꯦꯅꯦꯅꯦ
ꯑꯥ ꯑꯗꯨꯝꯗꯤ ꯌꯧꯍꯣꯡꯒꯦ ꯇꯧꯕꯔꯥ ꯅꯪꯗꯨꯗꯤ ꯃꯥꯟꯗ꯭ꯔꯦ ꯄꯥꯛ ꯆꯪꯅꯤꯡꯗꯕꯃꯤꯅ ꯁꯨꯝ ꯇꯧꯍꯟꯒꯦꯇꯧ ꯑꯝꯇꯪ
ꯑ ꯑꯩ ꯁꯥꯟꯅꯗ꯭ꯔꯦ ꯀꯨꯏꯔꯦ ꯑꯩ ꯁꯥꯟꯅꯗꯕ ꯀꯨꯏꯔꯦ ꯑꯥꯗ ꯂꯩꯁꯨ ꯁꯥꯟꯅꯗ꯭ꯔꯦ ꯑꯗꯩꯗꯤ ꯁꯤꯗ ꯇꯔꯥꯗꯤ ꯍꯦꯜꯂꯦ ꯊꯝꯃꯁꯤꯔ ꯑꯃꯨꯛ ꯑꯩ ꯅꯪ ꯑꯃꯨꯛ ꯇꯧꯔꯛ
ꯍꯣꯏ ꯍꯣꯏ ꯑꯗꯨꯃꯥꯏꯅ ꯇꯧꯋꯤ ꯎꯝ ꯎꯝ ꯊꯝꯃꯃꯦ ꯊꯝꯃꯦ ꯎꯝ